ꯍꯜꯂꯣ
ꯇꯥꯔꯕꯣ
ꯇꯥꯔꯦ ꯇꯥꯔꯦ
ꯌꯥꯝ ꯇꯞꯄꯦ ꯅꯥꯪꯒꯤꯗꯣ
ꯑꯥ ꯀꯩꯗꯧꯔꯝꯃꯤꯅꯣ
ꯑꯩꯁꯦ ꯍꯧꯖꯤꯛ ꯊꯕꯛ ꯍꯜꯂꯛꯄꯒꯤ ꯋꯥꯛꯀꯤꯡ ꯑꯣꯏ ꯀꯩ ꯑꯣꯏ ꯍꯜꯂꯛꯏ
ꯑꯣ
ꯌꯥꯝ ꯇꯞꯇꯦ ꯇꯥꯗꯔꯦ ꯏꯇꯩꯃꯥ ꯅꯪꯒꯤꯗꯣ ꯌꯥꯔꯔꯣꯏ ꯑꯗꯨꯗꯤ
ꯊꯥꯕꯜ ꯆꯣꯡ ꯅꯪ ꯊꯥꯕꯜ ꯆꯣꯡꯕ ꯍꯩꯕ꯭ꯔꯣ ꯌꯥꯎꯁꯪꯒꯤ
ꯌꯥꯝꯅꯗꯤ ꯍꯩꯇꯦ ꯈꯔ ꯈꯔꯗꯤ ꯍꯩ
ꯑꯣ ꯌꯥꯎꯁꯪꯁꯦ ꯀꯃꯥꯏ ꯀꯃꯥꯏꯅ ꯇꯧꯕꯅꯣ ꯑꯝꯇ ꯍꯥꯏꯔꯛꯑꯣꯅꯦ ꯀꯩ ꯊꯥꯗ ꯇꯧꯕ ꯍꯥ
ꯌꯥꯝ ꯇꯞꯄꯦꯕ
ꯇꯥꯅꯤ ꯗꯨꯝ ꯀꯩ ꯊꯥꯗ ꯇꯧꯒꯦꯕ
ꯍꯟꯗꯛꯀꯤ ꯃꯊꯪ ꯆꯍꯤꯒꯤ ꯌꯥꯎꯁꯪ ꯃꯥꯔꯁꯀꯤ ꯗꯦꯠ ꯇ꯭ꯋꯦꯟꯇꯤ ꯇꯨꯗ ꯇꯥꯕꯅꯦ
ꯑꯣ
ꯑ ꯇ꯭ꯋꯦꯟꯇꯤ ꯇꯨ ꯇꯥꯕꯗꯣ ꯌꯥꯎꯁꯪ ꯊꯥꯕꯜꯁꯦ ꯑꯗꯨꯝ ꯌꯥꯥꯛꯁꯪꯍꯧꯗꯧꯕ ꯅꯣꯡ ꯅꯤ ꯋꯥꯠꯂꯤꯀꯥꯟꯗꯩ ꯑꯗꯨꯝ ꯁꯤꯟꯕ ꯍꯧꯔꯛꯑꯅꯤ
ꯑꯣ ꯌꯥꯎꯁꯪꯁꯦ ꯅꯨꯃꯤꯠ ꯀꯌꯥꯅꯤ ꯅꯨꯃꯤꯠ ꯃꯉꯥꯅꯤ ꯅꯠꯇ꯭ꯔꯣ ꯇꯧꯔꯤꯁꯦ
ꯍꯣꯏ ꯅꯨꯃꯤꯠ ꯃꯉꯥꯅꯤ
ꯎꯝ ꯑꯗꯣ ꯅꯨꯃꯤꯠ ꯃꯉꯥꯅꯤꯁꯤꯗ ꯅꯨꯃꯤꯠ ꯃꯉꯥꯅꯤꯃꯛ ꯊꯥꯕꯜ ꯆꯣꯡꯗꯣꯏꯔꯥꯕ ꯅꯪ
ꯅꯨꯃꯤꯠ ꯃꯉꯥꯅꯤꯁꯤꯗ ꯊꯥꯕꯜ ꯆꯣꯡꯕ ꯀꯩꯁꯨ ꯌꯥꯝ ꯆꯠꯇꯠꯇꯦꯗ ꯑꯩ ꯑꯍꯧꯕꯃ ꯆꯠꯂꯁꯨ ꯃꯌꯥꯏ ꯃꯌꯥꯏ ꯆꯟꯕꯗ ꯑꯃ ꯆꯠꯄ ꯑꯃ ꯇꯜꯂꯒꯅ ꯆꯠꯇ꯭ꯔꯦ ꯑꯍꯧꯕꯒ ꯑꯔꯣꯏꯕꯒꯗꯤ ꯑꯗꯨꯝ ꯆꯠꯂꯦ
ꯑꯣ ꯑꯗꯣ ꯊꯥꯕꯜꯗꯤ ꯅꯨꯡꯇꯤꯒꯤ ꯑꯗꯨꯝ ꯅꯨꯃꯤꯠ ꯃꯉꯥꯅꯤꯁꯤꯗ ꯂꯩꯗꯣꯏꯅꯦꯕ ꯅꯠꯇ꯭ꯔꯥ
ꯑ ꯌꯥꯎꯁꯪ ꯂꯣꯏꯒꯔꯁꯨ ꯑꯗꯨꯝ ꯑꯩꯈꯣꯏꯒꯤ ꯆꯩꯔꯥꯎꯕꯗꯣ ꯃꯩꯇꯩ ꯆꯩꯔꯥꯎꯕ ꯁꯤꯕꯨꯛ ꯑꯗꯨꯝ ꯁꯤꯐꯧ ꯂꯩꯗꯣꯏꯅꯦꯕ ꯑꯗꯨꯝ ꯈꯔ ꯈꯔ ꯑꯗꯨꯒ ꯒꯧꯔ ꯆꯩꯔꯥꯎꯕꯗ ꯒꯧꯔ ꯆꯩꯔꯥꯎꯕ ꯅꯨꯃꯤꯠꯇ ꯑꯃꯨꯛ ꯑꯣ ꯑꯗꯨ ꯑꯗꯨ ꯌꯧꯔꯝꯗꯥꯏ ꯅꯣꯡꯅꯤ ꯋꯥꯠꯂꯀꯥꯟꯗ ꯊꯥꯕꯜ ꯑꯃꯨꯛ ꯍꯥꯏꯔꯁꯤ ꯂꯛꯈꯤꯝ
ꯑꯣ
ꯊꯥꯕꯜꯒꯤꯗꯤ ꯌꯥꯎꯁꯪ ꯃꯌꯥ ꯌꯧꯔꯗꯤ ꯑꯗꯨꯝ ꯂꯩꯕꯅꯤꯗ ꯑꯗꯨꯗꯒꯤ ꯑꯩꯈꯣꯏ ꯒꯤ ꯃꯦꯔꯥ ꯍꯥꯎ ꯆꯣꯡꯕꯗ ꯅꯨꯃꯤꯠꯇꯒ ꯊꯥꯕꯜ ꯁꯤꯟꯕ ꯑꯗꯨꯝ ꯌꯥꯎꯋꯤꯗꯅ
ꯑꯣ
ꯃꯦꯔꯥꯍꯧ ꯆꯣꯡꯕꯗꯅ ꯑꯩꯈꯣꯏꯒꯤ ꯇ꯭ꯔꯦꯗꯤꯁꯅꯦꯜꯒꯤ ꯗ꯭ꯔꯦꯁꯇ ꯑꯗꯨꯝ ꯆꯣꯡꯕꯅꯦ ꯎꯝ
ꯑꯣ ꯇ꯭ꯔꯦꯗꯤꯁꯅꯦꯜ ꯑꯗꯒꯤ ꯀꯩꯅꯣ ꯆꯩꯔꯥꯎꯕꯁꯨ ꯇ꯭ꯔꯦꯗꯤꯁꯅꯦꯜ ꯗ꯭ꯔꯦꯁꯇ
ꯑ ꯆꯩꯔꯥꯎꯕꯁꯨ ꯑꯩꯈꯣꯏꯒꯤ ꯃꯣꯏꯒꯤ ꯀꯩꯅꯣ ꯅꯝꯕ ꯀꯥꯏꯅꯒ ꯂꯩꯕꯗꯣ
ꯑꯥ
ꯀꯩ ꯀꯩꯅꯣ ꯆꯣꯡꯕ ꯍꯥꯏꯕꯗꯣ ꯑꯧꯒ꯭ꯔꯤ ꯆꯣꯡꯕ ꯑꯗꯨꯃꯥꯏꯅ ꯆꯩꯔꯥꯎꯕꯗꯅꯒꯔꯤ ꯆꯣꯡꯉꯕꯅꯦ ꯑꯌꯥꯝꯕꯅ ꯑꯥ
ꯑꯗꯨꯗꯗꯤ ꯀꯩꯅꯣ ꯐꯅꯦꯛ ꯀꯩꯅꯣ ꯁꯦꯠꯅꯗꯥꯏꯅꯦ
ꯑꯗꯨꯗꯗꯤ ꯑꯩꯈꯣꯏꯒꯤ ꯃꯣꯏ ꯀꯖꯦꯡ ꯂꯩꯒ ꯎꯞꯇꯅ ꯈꯣꯠꯇꯅ ꯐꯅꯦꯛ ꯃꯄꯥꯟ ꯅꯥꯏꯕꯤꯁꯦꯠ ꯇꯧꯕꯗꯣ ꯑꯩꯈꯣꯏꯒꯤ ꯃꯣꯏꯔꯥꯡ ꯊꯣꯏꯕꯤꯒꯤ ꯗ꯭ꯔꯦꯁ ꯁꯦꯠꯇꯅ ꯈꯣꯠꯇꯅ ꯑꯗꯨꯃꯥꯏꯅ ꯇꯧꯅ ꯑꯥ ꯅꯨꯄꯥꯒꯤꯗꯅ ꯑꯩꯈꯣꯏꯒꯤ ꯈꯥꯃꯦꯟ ꯆꯠꯄ ꯀꯥ ꯁꯦꯠꯂꯒ ꯇꯧꯕꯗꯣ
ꯈꯥꯃꯦꯟ ꯁꯦꯠꯄꯒ ꯆꯠꯄꯒ ꯁꯦꯠꯂꯒ ꯑꯗꯨꯒꯨꯝꯕ ꯅꯠꯇ꯭ꯔꯗꯤ ꯆꯣꯡꯍꯟꯗꯦꯕ ꯆꯨꯝꯅꯒꯤ ꯑꯆꯝꯕ ꯁꯦꯠꯄ ꯆꯣꯡꯍꯟꯗꯕꯅꯦꯕ
ꯎꯝ ꯑꯗꯨꯒꯨꯝꯕ ꯆꯨꯝꯅꯒꯤ ꯗ꯭ꯔꯦꯁ ꯁꯦꯞꯇꯣ ꯆꯣꯡꯍꯟꯗꯦ ꯑꯗꯨꯒꯨꯝꯕꯗꯗꯤ
ꯑꯒ꯭ꯔꯤ ꯍꯥꯡꯉꯦꯟꯗꯗꯤ
ꯍꯣꯏ ꯑꯇꯩ ꯑꯇꯩ ꯌꯥꯎꯁꯪ ꯃꯅꯨꯡꯒꯤ ꯅꯨꯃꯤꯠ ꯃꯉꯥꯅꯤꯗꯣ
ꯎꯝ
ꯑꯗꯨꯗꯤ ꯑꯩꯅ ꯁꯦꯠꯅꯤꯡꯕ ꯗ꯭ꯔꯦꯁ ꯑꯗꯨꯝ ꯁꯦꯠꯄ ꯌꯥꯏꯦ ꯃꯣꯏꯗꯤ
ꯍꯣꯏ ꯌꯥꯏ ꯅꯨꯄꯥꯒꯤꯗꯤ ꯈꯣꯡꯒ꯭ꯔꯥꯎ ꯐꯨꯔꯤ ꯑꯗꯨꯝ ꯖꯦꯟꯇꯜꯃꯦꯟꯗꯒꯤ ꯁꯦꯠꯂꯅꯤ ꯅꯨꯄꯤꯒꯤꯅ ꯐꯅꯦꯛ ꯀꯩꯀꯥ ꯑꯗꯨ ꯃꯆꯨ ꯃꯆꯨ
ꯑꯗꯨ꯭ꯔꯦ
ꯅꯨꯄꯤꯒꯤꯅ ꯐꯅꯦꯛ ꯃꯆꯨ ꯃꯆꯨ ꯀꯣ ꯁꯨꯠ ꯁꯨꯠ ꯌꯥꯝ ꯀꯟ ꯀꯟꯅ ꯍꯥꯏꯌꯦ ꯅꯪ ꯑꯗꯨꯗꯤ ꯌꯥꯔꯔꯣꯏ ꯀꯟꯅꯅꯦ ꯍꯥꯏꯔꯤꯁꯦ
ꯂꯥꯛꯑꯣ ꯀꯩꯅꯣ ꯐꯣꯟꯗꯨꯕꯨ ꯑꯗꯨ ꯌꯥꯝ ꯕꯣꯂꯨꯝ ꯄꯤꯛꯄꯗꯣ ꯀꯃꯥꯏꯅ ꯇꯧꯕꯅꯣ ꯑꯇꯩꯒ ꯁꯥꯟꯅꯕꯗꯗꯤ ꯂꯣꯏ ꯍꯧꯋꯦ
ꯈꯪꯗꯦ ꯑꯗꯨ ꯑꯩꯁꯨ ꯑꯩꯅꯗꯤ ꯑꯩꯗꯤ ꯅꯪꯒꯤ ꯅꯈꯣꯟꯗꯣ ꯐꯖꯅ ꯇꯥꯏꯌꯦ
ꯑꯗꯨ ꯑꯗꯨ ꯇꯥꯗꯦꯕ ꯑꯗꯨ ꯌꯥꯝ ꯄꯤꯛꯑꯦꯕ ꯑꯃꯨꯛꯁꯨ ꯍꯧꯅ ꯇꯥꯔꯛꯀꯅꯤ ꯑꯗꯨꯒ ꯑꯃꯨꯛꯁꯨ ꯌꯥꯝ ꯄꯤꯛꯅ ꯇꯥꯅꯦꯕ
ꯑꯣ ꯇꯥꯔꯕꯣ ꯁꯤ ꯐꯖꯅ
ꯑꯥ ꯁꯤꯗꯤ ꯐꯖꯅ ꯇꯥꯏ ꯑꯗꯨꯒ ꯀꯩꯅꯣꯗꯗꯤ ꯊꯥꯕꯜ ꯆꯣꯡꯕꯗ ꯑꯗꯨꯝ ꯆꯣꯡꯕ ꯍꯩꯇ꯭ꯔꯁꯨꯅꯦ
ꯎꯝ
ꯑꯩꯈꯣꯏꯒꯤ ꯀꯩ ꯍꯥꯏꯅꯤ ꯃꯌꯥꯝ ꯆꯪꯉꯒ ꯁꯨꯝ ꯆꯣꯡꯕꯗꯣ ꯑꯗꯨꯒꯤ ꯕꯤꯠꯇ ꯑꯗꯨꯝ ꯅꯨꯡꯉꯥꯏꯕꯅꯦꯕ
ꯍꯣꯏ
ꯑꯗꯨꯕꯨꯗꯤ ꯍꯩꯔ ꯄꯣꯛꯂꯕ ꯀꯅꯥ ꯂꯩ ꯇꯝꯃꯗꯤ ꯂꯣꯏ ꯍꯩ ꯄꯣꯅꯤ
ꯑꯥ
ꯍꯩꯇꯦ ꯍꯩꯇꯦ ꯍꯥꯏꯔꯒ ꯁꯨꯝ
ꯑꯗꯣ ꯃꯤ ꯊꯥꯕꯜ ꯁꯨꯃꯥꯏꯅ ꯆꯠꯄꯁꯦ ꯈꯪꯅꯕ ꯈꯪꯅꯕ ꯅꯨꯄꯤꯒꯤꯗꯁꯨ ꯑꯗꯨꯝ ꯍꯥꯏꯗꯤ ꯏꯟꯚꯥꯏꯠ ꯇꯧꯅꯩꯗꯅꯀꯣ ꯅꯪꯒ ꯈꯪꯅꯖꯔꯤꯕ ꯅꯨꯄꯤꯁꯨ ꯑꯩꯈꯣꯏꯒꯤꯗꯤ ꯃꯉꯥꯅꯤ ꯆꯟꯕꯗ ꯂꯩꯕꯨ ꯍꯥꯏꯔꯁꯨ ꯑꯩꯈꯣꯏꯒꯤꯗꯤ ꯅꯤꯅꯤ ꯆꯟꯕꯗ ꯂꯩꯕꯨ ꯍꯥꯏꯔꯁꯨ ꯂꯥꯛꯑꯣ ꯈꯣꯠꯂꯣ ꯀꯥꯏꯅ ꯅꯃꯥꯟꯅꯕ ꯃꯌꯥꯝ ꯄꯨꯔ ꯀꯥꯏꯅꯒ ꯍꯥꯏꯗꯤ ꯈꯝꯅꯩ ꯃꯣꯏꯅ ꯁꯤꯟꯕꯗꯣ ꯂꯩꯁꯥꯕꯤ ꯂꯩ
ꯍꯣꯏ ꯃꯣꯏꯅ ꯁꯤꯜꯂꯅꯤꯀꯣ ꯑꯗꯨꯏ ꯃꯊꯛꯇ ꯑꯃꯨꯛ ꯃꯥꯏ ꯅꯨꯄꯥꯗꯣ ꯃꯥꯏ ꯅꯨꯄꯥꯗꯣ ꯃꯥ ꯈꯪꯅ ꯆꯔꯕꯗꯣ ꯂꯥꯛꯑꯣ ꯍꯥꯏꯔꯅꯤ ꯂꯥꯛꯑꯅꯤ ꯂꯥꯛꯑꯅꯤ ꯑꯗꯨꯗꯒꯤ ꯑꯃꯨꯛ ꯃꯥꯁꯨ ꯁꯝꯅ ꯍꯥꯏꯔꯕꯗ ꯃꯃꯥꯟꯅꯕꯤ ꯃꯌꯥꯝ ꯃꯔꯝꯗꯒ ꯑꯩꯈꯣꯏꯒꯤ ꯀꯩ ꯍꯥꯏꯅꯤ ꯅꯨꯄꯥꯗꯨꯅꯒ ꯃꯌꯥꯝꯒ ꯑꯆꯥꯄꯣꯠ ꯂꯩꯔ ꯁꯨꯝ ꯄꯤꯖꯔꯝꯕꯗꯣ ꯃꯉꯣꯟꯗ ꯈꯔ ꯆꯥꯎꯊꯣꯛꯆꯩꯗꯅ
ꯎꯝ ꯅꯣꯏꯅ ꯅꯨꯄꯥꯗꯨꯅ ꯂꯥꯛꯑꯅꯤ ꯑꯗꯨꯒ ꯊꯥꯕꯜꯗ ꯆꯣꯡꯃꯤꯟꯅꯔꯅꯤ ꯄꯥꯏꯔꯅꯤ ꯑꯗ ꯁꯤꯟꯕ ꯀꯥꯡꯕꯨꯈꯩꯗꯤ ꯑꯌꯥꯝꯕꯅ ꯂꯣꯏꯅ ꯁꯥꯔꯤ ꯁꯦꯠꯂꯅꯤ ꯑꯗꯨꯒ ꯅꯣꯏ ꯄꯥꯏꯔꯅꯤ ꯆꯣꯡꯉꯅꯤ ꯑꯆꯥꯄꯣꯛꯀ ꯂꯩꯔꯅꯤ
ꯈꯔ ꯑꯩꯈꯣꯏꯒꯤ ꯑꯉꯥꯡ ꯅꯍꯥ ꯑꯣꯏꯕ ꯀꯥꯡꯕꯨꯗꯣ ꯁꯝꯅ ꯍꯥꯏꯔꯕꯗ
ꯀ꯭ꯂꯥꯁ ꯁꯚꯦꯟ ꯑꯩꯠ ꯅꯥꯏꯟꯒ ꯀꯥꯕ ꯀꯥꯡꯕꯨ
ꯀ꯭ꯂꯥꯁ ꯑꯩꯠ ꯅꯥꯏꯟ ꯇꯦꯟ ꯀꯥꯕ ꯀꯥꯡꯕꯨ ꯃꯣꯏꯁꯤꯅ ꯑꯃꯨꯛ ꯆꯨꯝꯅꯒꯤ ꯐꯅꯦꯛ ꯁꯦꯠꯂꯒ ꯆꯣꯡꯕꯤꯗꯣ ꯑꯗꯨ ꯆꯣꯡꯉꯛꯑꯅꯤ ꯈꯔ ꯁꯦꯅꯤꯌꯔ ꯑꯣꯏꯕ ꯆꯍꯤ ꯇ꯭ꯋꯦꯟꯇꯤ ꯑꯕꯞ ꯑꯣꯏꯕꯈꯩꯁꯤꯅ ꯑꯗꯨꯝ ꯀꯩꯅꯣꯗ ꯃꯣꯏꯗꯤ ꯁꯥꯔꯤ ꯁꯦꯠꯂꯒ ꯑꯣꯏꯅ ꯆꯣꯡꯉꯛꯑꯅꯤ ꯃꯣꯏꯗꯤ
ꯑꯥ ꯁꯥꯔꯤ ꯈꯦꯠꯂꯒ ꯆꯣꯡꯉꯛꯑꯅꯤ
ꯑ
ꯑꯗꯣ ꯑꯁ ꯗꯙꯣꯟꯒ ꯕꯦꯟ ꯇꯧꯗꯅ ꯊꯥꯕꯜꯒꯤ ꯃ꯭ꯌꯨꯖꯤꯛꯀ ꯇꯧꯗꯅ ꯍꯧꯖꯤꯛꯇꯤ ꯃ꯭ꯌꯨꯖꯤꯛꯁꯨ ꯃꯌꯥꯝ ꯍꯥꯞꯄꯦꯗꯅ ꯑꯅꯧꯕ ꯏꯟꯁꯇ꯭ꯔꯨꯃꯦꯟ ꯗ꯭ꯔꯝ ꯑꯥ ꯁꯥꯏꯠ ꯗ꯭ꯔꯝ ꯀꯔꯤ ꯀꯔꯥ
ꯑꯥ ꯑꯗꯨ ꯍꯧꯖꯤꯛꯛꯇ
ꯂꯥꯏꯠꯁꯨ ꯐꯖꯅ ꯐꯖꯅ ꯊꯥꯅꯔꯦ ꯊꯥꯕꯜ ꯆꯣꯡꯕꯁꯦ ꯑꯗꯒꯤ ꯔꯦꯠ ꯀꯥꯔꯄꯦꯠꯀ ꯊꯥꯔꯦ ꯍꯧꯖꯤꯛꯀꯥꯟ ꯀꯦꯠꯀ ꯊꯥꯅꯗꯅ ꯗꯦꯀꯦꯁꯟ ꯇꯧꯗꯅ ꯊꯥꯏꯅꯗꯤ ꯗꯦꯀꯣꯔꯦꯁꯟ ꯀꯩꯀꯥꯗꯤ ꯇꯧꯗꯦꯗꯅ ꯆꯨꯝꯅꯒꯤ ꯑꯗꯨꯝ ꯇ꯭ꯌꯨꯕ ꯂꯥꯏꯠ ꯅ ꯇꯧꯔꯒ ꯋꯥꯅ ꯇꯧꯔꯒ ꯌꯨꯡꯉꯒ ꯑꯗꯨꯗ ꯆꯌꯨꯞꯇꯨ ꯊꯥꯜꯂꯒ ꯑꯗꯨꯝ ꯀꯤ ꯃꯉꯥꯜ ꯑꯗꯨꯗ ꯑꯗꯨꯒ ꯙꯣꯟ ꯑꯃ ꯃ꯭ꯌꯨꯖꯤꯛꯇꯣ ꯙꯣꯟ ꯑꯃ ꯕꯦꯟ ꯑꯃ ꯇꯧꯔ ꯕꯦꯟ ꯃ꯭ꯌꯨꯖꯤꯛ ꯕꯦꯟ ꯑꯃ ꯇꯧꯔꯒ ꯇꯧꯋꯤꯗꯅ
ꯑꯣ
ꯍꯧꯖꯤꯛꯇꯤ ꯕꯦꯟꯁꯨ ꯃꯌꯥꯝ
ꯃꯈꯟ ꯃꯈꯟ ꯑꯗꯨꯏ ꯃꯊꯛꯇ ꯑꯃꯨꯛ ꯐꯤꯖꯪꯁꯨ ꯑꯃꯨꯛ ꯍꯜꯂꯛꯑꯕꯅꯤ ꯍꯧꯖꯤꯛꯇꯤ
ꯑꯗꯨꯅꯦ ꯐꯤꯖꯪꯁꯨ ꯈꯠꯂꯑꯦ ꯗꯦꯀꯣꯔꯦꯁꯟꯁꯨ ꯃꯌꯥꯝ ꯇꯧꯔꯦ ꯍꯥꯏꯗꯤ ꯑꯞꯒ꯭ꯔꯦꯗꯄꯨꯗꯤ ꯌꯥꯝ ꯇꯧꯔꯦ ꯍꯥꯏꯇꯥꯔꯦ ꯐꯖꯔꯦꯕ ꯃꯖꯤꯛꯀꯁꯦ ꯅꯨꯡꯉꯥꯏ ꯅꯨꯡꯉꯥꯏꯕ ꯑꯗꯣ ꯑꯞꯒ꯭ꯔꯦꯗ ꯇꯧꯔꯦ ꯑꯗꯣ ꯊꯥꯕꯜꯗꯤ ꯐꯖꯕꯁ ꯊꯥꯏꯅꯒꯤꯅꯗꯤ ꯍꯦꯜꯂꯦꯗ
ꯄ ꯊꯥꯏꯅꯒꯤꯅ ꯑꯩꯈꯣꯏꯒꯤ ꯆꯣꯡꯉꯒꯁꯨ ꯆꯥꯡ ꯑꯃꯗ ꯆꯞ ꯃꯥꯟꯅꯅ ꯏꯁ꯭ꯇꯥꯏꯜꯣꯝꯗ ꯄꯨꯂꯞ ꯆꯣꯡꯉꯤꯗꯅ
ꯆꯤꯡ ꯂꯦꯝꯅ
ꯍꯣꯏ ꯍꯧꯖꯤꯛꯅ ꯃꯆ ꯃꯆꯤ ꯑꯃꯗꯅ ꯑꯃꯨꯣꯡꯅꯤ ꯃꯆꯤ ꯑꯃꯗꯅ ꯑꯃꯨ ꯍꯣꯡꯅꯤ ꯑꯗꯨꯕꯨꯗꯤ ꯍꯦꯟꯕꯗꯤ ꯊꯥꯏꯅꯒꯤꯅ ꯂꯣꯏ ꯍꯦꯜꯜꯂꯤ ꯅꯨꯡꯉꯥꯏꯕ ꯈꯣꯠꯄ ꯊꯥꯏꯅ ꯂꯣꯏ ꯍꯦꯜꯂꯦ
ꯀꯜꯆꯔꯁꯦ ꯍꯣꯏ ꯑꯗꯣ ꯃꯐꯝ ꯃꯇꯝꯒꯤ ꯃꯇꯨꯡ ꯏꯟꯅ ꯃꯣꯗꯤꯐꯥꯏ ꯑꯩꯕꯨꯗꯤ ꯇꯧꯔꯛꯄꯅꯦꯕꯣꯛ ꯀꯣ ꯑꯗꯨ ꯑꯣꯏꯔꯁꯨ ꯍꯣꯏ ꯊꯥꯏꯅꯒꯤ ꯑꯗꯨꯝ ꯊꯥꯕꯜ ꯆꯣꯡꯕ ꯍꯥꯏꯕꯁꯤꯗꯤ ꯑꯗꯨꯝ ꯊꯥꯏꯅꯒꯤ ꯍꯣꯏ ꯆꯠꯅꯔ ꯂꯥꯛꯄꯗꯨꯗꯤ ꯑꯗꯨꯕꯨꯗꯤ ꯑꯗꯨꯝ ꯆꯠꯊꯔ ꯂꯥꯛꯏꯗꯅ ꯌꯥꯎꯁꯪ ꯅꯨꯃꯤꯠ ꯃꯉꯥꯅꯤꯁꯤꯗ ꯆꯣꯡꯕ ꯊꯥꯕꯜꯗꯣ
ꯃꯥꯅꯦ ꯁꯤꯗꯤ ꯊꯥꯏꯅꯗꯒꯤ ꯂꯥꯏ ꯍꯥꯛꯇꯛꯇꯒꯤ ꯆꯠꯅꯔꯛꯑꯕ ꯐꯦꯁꯇꯤꯚꯦꯜꯅꯤ
ꯎꯝ
ꯑꯗꯨꯅ
ꯂꯝꯇꯥꯒꯤ ꯌꯥꯎꯁꯪ ꯍꯥꯏꯁꯦ
ꯑꯗꯨꯅ ꯀꯩꯅꯣ ꯇꯧꯕꯁꯨ ꯌꯥꯔꯔꯣꯏꯗꯧꯕ ꯑꯩꯈꯣꯏꯒꯤ ꯊꯤꯡꯖꯤꯟꯒꯦ ꯀꯥꯏ ꯊꯤꯡꯖꯤꯟꯕꯁꯨ ꯌꯥꯔꯔꯣꯏꯗꯧꯕ ꯄꯣꯠꯅꯦꯕ
ꯃꯥꯅꯦ ꯃꯥ ꯑꯗꯨꯝ ꯂꯩꯔꯗꯕꯅꯤ ꯏꯅꯥꯠ ꯀꯤ ꯑꯣꯏꯕ ꯊꯥꯕꯜ ꯆꯣꯡꯕ ꯀꯥꯏꯁꯤ ꯐꯖꯈꯔꯖꯥꯠꯅꯤ ꯀꯩꯅꯣ ꯅꯨꯡꯗꯥꯡꯒꯤ ꯃꯉꯥꯜ ꯊꯥꯒꯤ ꯃꯉꯥꯜꯗꯨꯗ ꯂꯥꯏꯠ ꯀꯩꯀꯥꯁꯨ ꯊꯥꯜꯂꯒ ꯍꯥꯏꯗꯤ ꯑꯥ ꯄꯥꯈꯪ ꯂꯩꯁꯥꯕꯤ ꯖꯒꯣꯏ ꯁꯥꯕ ꯃꯈꯜ ꯑꯃꯅꯦꯕ ꯅꯠꯇ
ꯃꯥꯅꯦ ꯃꯥꯅꯦ ꯑꯗꯨꯗꯒꯤ ꯌꯥꯎꯁꯪ ꯃꯌꯥꯁꯤꯗ ꯑꯃꯨꯛ ꯑꯦꯛꯖꯥꯝ ꯂꯩ ꯑꯗꯨ ꯂꯩ ꯊꯥꯕꯜ ꯆꯣꯡꯕ ꯌꯥꯔꯣꯏꯒ ꯈꯣꯠꯂꯣꯏꯒ ꯑꯗꯨꯗꯒꯤ ꯉꯟꯅ ꯉꯟꯅ ꯍꯧꯔꯒ ꯉꯟꯅ ꯂꯣꯏꯁꯤꯜꯂꯣ ꯍꯥꯏꯒꯨꯝꯕ
ꯍꯣꯏ ꯊꯤꯡꯕ ꯈꯣꯠꯄꯁꯨ ꯌꯥꯝ ꯊꯝꯃꯦꯗꯅ ꯍꯧꯖꯤꯛꯇꯤ ꯊꯥꯏꯅꯗꯤ ꯌꯥꯝ ꯊꯦꯡ ꯊꯦꯡꯅꯕꯨ ꯆꯣꯡꯅꯔꯝꯃꯤꯗ
ꯎꯝ ꯍꯧꯖꯤꯛꯇꯤ ꯌꯥꯝ ꯊꯦꯡꯒꯦ ꯊꯦꯡꯉꯕꯗ ꯄꯨꯡ ꯕꯥꯔꯣ ꯃꯈꯥꯏ ꯑꯃ
ꯑꯥ ꯕꯥꯔꯣ ꯃꯈꯥꯏ ꯑꯃꯗꯨꯗꯒꯤ ꯍꯦꯟ ꯆꯣꯡꯗꯔꯤ ꯑꯃꯕꯨ ꯇꯥꯗ꯭ꯔꯦꯗ ꯕꯥꯔꯣ ꯑꯗꯨꯋꯥꯏꯗ ꯂꯣꯏ ꯂꯣꯏꯁꯤꯟꯅꯔꯦ
ꯕꯥꯔꯣꯗ ꯇꯣꯛꯄ ꯑꯗꯩ ꯇꯔꯥꯃꯥꯊꯣꯏ ꯃꯈꯥꯏ ꯈꯔ ꯍꯦꯜꯂꯛꯄ ꯁ꯭ꯋꯥꯏꯗ ꯇꯣꯛꯄ
ꯎꯝ
ꯌꯥꯝ ꯊꯦꯡ ꯊꯦꯡ ꯇꯧꯔ ꯑꯗꯒꯤ ꯍꯧꯕꯁꯤꯅ ꯄꯨꯡ ꯃꯥꯄꯟ ꯇꯔꯥ ꯁ꯭ꯋꯥꯏꯗꯒꯤ ꯐꯖꯅ ꯐꯖꯅ ꯃꯌꯥꯝ ꯊꯣꯡꯅꯔꯛꯄꯁꯦ ꯄꯨꯡ ꯇꯔꯥ ꯇꯔꯥ ꯃꯈꯥꯏ ꯁ꯭ꯋꯥꯏꯗꯤ ꯐꯖꯅ ꯊꯣꯡꯅꯔꯛꯑꯅꯤ
ꯃꯥꯅꯦ ꯀꯦꯗꯅ ꯈꯣꯠꯇꯅ ꯑꯃꯨꯛ ꯂꯩꯔꯅꯤ ꯃꯣꯏꯁꯨ ꯑꯗꯩ ꯅꯨꯄꯥꯉꯩꯗꯨꯁꯨ ꯂꯥꯛꯄ ꯉꯥꯏꯅꯔꯅꯤ ꯅꯠꯇ꯭ꯔꯥ ꯀꯦꯕꯁꯤꯗꯅꯦ ꯑꯌꯥꯝꯕ ꯃꯇꯝ ꯆꯪꯉꯤꯁꯦ ꯅꯨꯄꯤꯒꯤ ꯃꯦꯀꯞ ꯇꯧꯗꯅ ꯁꯥꯔꯤ ꯁꯦꯠꯇꯅ ꯗ꯭ꯔꯦꯁ ꯁꯥꯔꯤ ꯍꯥꯏꯁꯦ ꯃꯩꯇꯩꯒꯤ ꯃꯄꯥꯟ ꯅꯥꯏꯕ ꯀꯩꯀꯥ ꯑꯗꯨꯒ ꯃꯩꯇꯩꯒꯤ ꯔꯥꯅꯤ ꯐꯤ ꯏꯌꯣꯡꯒꯤ ꯅꯠꯇ꯭ꯔꯥ ꯁꯨꯝꯕꯁꯤꯅꯦꯕ ꯑ ꯁꯦꯠꯂꯒ ꯐꯖ ꯐꯖꯅ
ꯑꯗꯨ ꯑꯗꯨꯗꯒꯤ ꯑꯃꯨꯛ ꯄ ꯗ꯭ꯔꯦꯁꯁꯦ ꯀꯔꯝꯕ ꯆꯥꯟꯅꯩꯌꯦꯅ ꯑꯃꯨꯛ ꯌꯦꯡ ꯂꯩꯗꯣꯏꯅꯦ ꯃꯈꯟ ꯃꯈꯟ
ꯎꯝ
ꯑꯗꯨꯅꯕꯨ ꯍꯥꯏꯅꯩꯁꯤꯗꯤ ꯅꯨꯄꯤꯅ ꯃꯤꯡꯖꯦꯜ ꯃꯃꯥꯡꯗ ꯂꯩꯈ꯭ꯔꯗꯤ ꯄꯨꯡ ꯑꯍꯨꯝ ꯃꯔꯤ ꯑꯗꯨꯝ ꯆꯪꯉꯦ ꯑꯗꯣ
ꯃꯥꯅꯦ ꯃꯥꯅꯦ
ꯉꯁꯤꯒꯤꯗꯤ ꯀꯩ ꯃꯊꯦꯜ ꯆꯥꯁꯤꯜꯂꯒꯦ ꯑꯣ ꯑ ꯍꯜꯂꯣ ꯇꯥꯔꯕꯣ ꯉꯁꯥꯏꯒꯤ ꯉꯥ ꯊꯣꯡꯕꯗꯣ ꯑꯝꯇꯕꯨ ꯂꯦꯝꯗ꯭ꯔꯕꯣ
ꯉꯁꯥꯏꯒꯤ ꯉꯥ ꯊꯣꯡꯕꯗꯨꯔꯣ ꯅꯪ ꯆꯥꯅꯤꯡꯉꯤꯔꯣ
ꯑꯩ ꯆꯥꯕ ꯂꯥꯛꯁꯤꯔꯥ ꯈꯜꯂꯤꯕ
ꯑꯁ ꯍꯥꯎꯃꯟꯗꯅ ꯂꯣꯏ ꯆꯥꯊꯣꯛꯈ꯭ꯔꯦꯅꯦ
ꯍꯌꯦꯡ ꯃꯊꯪ ꯊꯣꯡꯕꯗ ꯊꯛ ꯇꯦꯡꯀꯣꯠ ꯑꯃ ꯊꯤꯜꯂꯛꯑꯒꯦ
ꯇꯦꯡꯀꯣꯠ ꯅꯠꯇꯕ ꯑꯩꯈꯣꯏꯒꯤ ꯀꯩ ꯍꯥꯏꯅꯤ ꯈꯔ ꯆꯥꯎꯕ ꯕꯥꯎꯜꯗ ꯍꯣꯏ ꯁꯁꯄꯦꯟꯗ ꯑꯣꯏꯅ ꯁꯁꯄꯦꯟꯗ ꯑꯣꯏꯅ ꯄꯤꯁꯜꯂꯝꯃꯒꯦ ꯃꯊꯪꯗꯗꯤ
ꯑꯗꯨꯗꯤ ꯈꯔ ꯌꯥꯝ ꯊꯣꯡꯗ ꯌꯥꯔꯣꯏ ꯑꯗꯣ ꯂꯣꯛꯇꯥꯛꯀꯤ ꯉꯥꯁꯦ ꯄꯥꯛ ꯄꯥꯛꯅ ꯐꯪꯗꯦꯅꯦ ꯃꯣꯏ ꯑꯗꯨꯗꯣ ꯉꯁꯤꯗꯨ ꯗꯥꯎ ꯌꯥꯕ ꯍꯥꯏꯇꯥꯔꯦ ꯇꯥꯟ ꯆꯥꯗꯅ ꯊꯦꯡꯅꯔꯨ
ꯎꯝ ꯍꯥꯏꯕꯗꯤ ꯐꯥꯕ ꯆꯠꯄꯗꯣ ꯇꯥꯏꯃꯤꯡꯗ‌ꯣ ꯀꯩꯅꯣꯗꯣ ꯑꯗꯒꯤ ꯃꯣꯏ ꯑꯗꯥꯏꯗ ꯑꯗꯨꯝ
ꯃꯣꯏ ꯑꯗꯨꯗꯥꯏꯗ ꯑꯗꯨꯝ ꯌꯣꯟꯊꯣꯛꯅꯩꯗꯅ ꯑꯗꯨꯝ ꯇꯧꯕꯗ ꯁꯨꯝ ꯁꯤꯗ ꯀꯥꯔꯛꯄꯗ ꯊꯦꯡꯅꯕ ꯀꯥꯏꯁꯦ ꯄꯥꯛ ꯊꯦꯡꯅꯗꯦꯕ ꯋꯥꯛꯀꯤꯡ ꯆꯠꯄꯗꯨꯗ ꯇꯥꯟ ꯆꯥꯟꯅꯔꯨꯗ ꯑꯗꯨꯅ ꯁꯠ ꯂꯥꯎꯅ ꯊꯦꯡꯅꯔꯨꯕꯒꯤ ꯉꯁꯤ
ꯃꯆꯤꯟꯖꯥꯛ ꯁꯣꯝꯇ ꯊꯥꯛꯄ ꯅꯠꯇ꯭ꯔꯕꯅꯤꯅ ꯑꯩꯈꯣꯏꯒꯤ ꯃꯁꯥꯗ ꯇꯤꯛ ꯇꯤꯛ ꯂꯥꯎ ꯂꯩꯕꯤꯗꯣ ꯑꯩꯈꯣꯏꯒꯤ ꯆꯥꯕꯗ ꯑꯣꯏꯅꯝꯕꯣꯏ ꯀꯩꯕꯣꯏ ꯃꯍꯥꯎ ꯑꯃ ꯊꯣꯛꯄꯤꯗꯣ
ꯍꯣꯏ ꯍꯣꯏ ꯐꯔꯦ ꯐꯔꯦ ꯑꯗꯨꯗꯤ ꯑꯩꯁꯨ ꯊꯕꯛ ꯑ ꯉꯍꯥꯛ ꯂꯣꯏꯁꯤꯦ
ꯍꯣꯏ ꯍꯣꯔꯦꯟ ꯀꯣꯟ ꯑꯃꯨꯛ ꯇꯧꯔꯛꯑꯒꯦ
ꯑꯥ ꯑꯥ ꯊꯝꯃꯣ ꯊꯝꯃꯣ